ꯍꯂ
ꯀꯔꯤ ꯅ ꯄ ꯄꯨꯅ
ꯑꯩ ꯅꯠꯇꯦ ꯑꯩ ꯑꯗꯨ ꯍꯧꯖꯤꯛ ꯇꯨꯝꯕ ꯆꯠꯂꯒꯦ ꯍꯥꯏꯔꯒ ꯆꯪꯕꯅꯦꯕ
ꯑꯣ ꯂꯥꯁ ꯂꯥꯁ ꯁꯥꯎꯕ ꯌꯥꯗꯦ
ꯑꯁꯤ ꯃꯄꯥꯟꯗ ꯂꯦꯞꯔꯒ ꯇꯔꯦ
ꯅꯪꯕꯨ ꯌꯥꯝ ꯋꯥꯍꯟꯈ꯭ꯔꯦ ꯉꯁꯤꯗꯤꯩ ꯑꯁ ꯁꯥꯎꯕꯤꯕ ꯌꯥꯗꯦꯀꯣ
ꯑꯣ ꯍꯥꯥꯕꯏꯅ ꯇꯗ
ꯁꯥꯎꯕ ꯌꯥꯗꯦ ꯂꯥꯁ
ꯁꯥꯎꯗꯦ ꯉꯁꯤ ꯈꯛꯇꯅꯦ ꯑꯩꯅ ꯑꯗꯨꯝ ꯀꯩꯅꯣ ꯇꯧꯕꯗꯣ
ꯍꯌꯦꯡꯗꯤ ꯐꯖꯅ ꯁꯥꯔꯁꯦꯕ ꯀꯣ ꯍꯌꯦꯡ ꯄꯨꯡ ꯀꯌꯥꯗ ꯄꯨꯡ ꯀꯌꯥꯗ ꯍꯧꯒꯠꯀꯅꯤ
ꯍꯥ
ꯀꯌꯥꯗ ꯍꯧꯒꯠꯀꯦ ꯍꯧꯒꯠꯀꯅꯤ ꯍꯌꯦꯡꯗꯤ
ꯑꯩ ꯍꯥꯏꯗꯤ
ꯑꯗꯨ ꯍꯧꯒꯠꯄꯩ ꯍꯧꯒꯠꯄ ꯍꯦꯛ ꯑꯩꯉꯣꯟꯗ ꯇꯧꯔꯣꯀꯣ
ꯎꯝ ꯄꯨꯡ ꯃꯉꯥ ꯑꯩꯈꯣꯏ ꯏꯅꯝ ꯑꯗꯣ ꯍꯧꯒꯠꯇ꯭ꯔꯗꯤ ꯑꯩ ꯍꯧꯒꯠꯀꯅꯤ ꯑꯗꯨ ꯄꯨꯡ ꯃꯉꯥꯗ ꯇꯥꯒꯅꯤ
ꯍꯧꯒꯠꯄ ꯀꯥꯟꯗ ꯇꯧꯔꯛꯑꯣ
ꯍꯧꯒꯠꯄ ꯀꯥꯟꯗ ꯑꯌꯨꯛꯇꯣ ꯄꯨꯡ ꯃꯔꯤ ꯃꯉꯥꯗ ꯌꯥꯕ꯭ꯔꯣ
ꯌꯥꯏꯌꯦ ꯅꯪꯕꯨ ꯈꯛꯇꯪ ꯇꯧꯔꯒ ꯍꯌꯦꯡꯗꯤ ꯀꯧꯅꯥꯕꯨꯁꯨ ꯇꯧꯔꯔꯣꯏ ꯂꯥꯏꯔꯤꯛ ꯄꯥꯔꯅꯤ
ꯑꯦꯁ ꯅꯪ ꯇꯨꯝꯔꯣ ꯂꯩꯒꯅꯤ
ꯇꯨꯝꯃꯣꯏ ꯇꯨꯝꯃꯣꯏ ꯑꯗꯨꯝ ꯇꯧꯔꯛꯑꯣ ꯇꯨꯝꯂꯁꯨ ꯑꯗꯨꯝ ꯄꯥꯏꯕꯅꯦꯗꯤ
ꯇꯃ ꯀꯥꯟꯗ ꯑ ꯀꯩꯅꯣ ꯍꯧꯒꯠꯄꯁꯨ ꯌꯥꯝ ꯇꯟꯕꯅꯤꯗ
ꯇꯟ ꯇꯕꯅꯦꯗꯤ ꯍꯥꯏꯗꯤ ꯃꯤꯒꯤ ꯀꯣ ꯂꯥꯛꯄ ꯌꯥꯝ ꯄꯥꯏꯕꯤꯕꯅꯦ
ꯑꯩꯗꯤ ꯌꯥꯝ ꯇꯜꯂꯦꯕ ꯑꯩꯅ ꯐꯖꯅ ꯇꯨꯔꯨꯀꯥꯟꯗ ꯑꯩꯕꯨ ꯀꯣꯜ ꯇꯧꯗꯨꯀꯣ ꯌꯥꯝ ꯇꯂꯦ
ꯎꯝ ꯇꯉꯅꯤꯅꯗꯤ
ꯀꯥꯏ ꯍꯜꯂꯦꯕ
ꯇꯨꯝꯕ ꯁꯣꯏꯍꯜꯂꯦꯕ ꯅꯠꯇ꯭ꯔꯥ
ꯇꯨꯝꯕ ꯃꯨꯟꯗꯥ ꯅꯨꯡꯉꯥꯏꯅ ꯇꯨꯝꯔꯀꯥꯟꯗ ꯀꯣꯜ ꯇꯧꯔꯗꯤ ꯀꯥꯏꯍꯟꯗ꯭ꯔꯣ
ꯍꯣꯏ
ꯅꯪꯒꯤ ꯈꯣꯟꯖꯦꯜꯁꯨ ꯌꯥꯝ
ꯇꯞꯄꯦ
ꯎꯝ ꯆꯠꯄꯦ ꯍꯥꯏꯞꯅꯗꯤ ꯇꯥꯗ꯭ꯔꯦ ꯑꯣ
ꯑꯩꯒꯤ ꯐꯣꯟꯅꯅꯦ ꯑꯁ ꯑꯩ ꯁꯤ ꯐꯣꯟꯁꯦ ꯁꯥꯎꯅꯤꯡꯉꯦ ꯊꯨꯒꯥꯏꯈ꯭ꯔꯅꯤꯅ
ꯍꯧ ꯁꯤꯃ ꯊ ꯍꯥꯏꯔ
ꯑꯦꯡꯕ ꯑꯩꯅ ꯊꯨꯒꯥꯏꯈ꯭ꯔꯅꯤ ꯌꯦꯡꯉꯣ
ꯊꯨꯒꯥꯏꯒꯅꯨꯗ ꯄꯥꯝꯃꯨꯗ꯭ꯔꯣ
ꯇꯥꯗꯦ ꯍꯌꯦꯕ ꯑꯩ ꯊꯨꯒꯥꯏꯈ꯭ꯔꯅꯤꯅ
ꯑꯩꯗꯤꯀꯣ ꯑ ꯀꯩꯅꯣ ꯃꯅꯨꯡꯗ ꯍꯔꯒ ꯊꯥꯕꯅꯦꯕ ꯌꯥ ꯋꯥ ꯑꯗ
ꯎꯝ ꯍꯨꯝ ꯀꯔꯤ ꯏꯟꯖꯥꯡ ꯆꯥꯏꯑꯕ ꯉꯁꯤꯗ ꯅꯪꯗꯨ ꯑꯩ ꯀꯥꯎꯈ꯭ꯔꯦ
ꯎ ꯃꯥꯏꯔꯦ ꯃꯅꯥ
ꯑꯧ ꯃꯥꯏꯔꯦꯟ ꯃꯅꯥ ꯃꯥꯏꯔꯦꯟ ꯃꯅꯥꯗꯣ ꯀꯃꯥꯏꯅ ꯊꯣꯡꯕ꯭ꯔꯣ ꯈ꯭ꯔꯤꯁꯇꯜꯗ ꯊꯣꯡꯕ꯭ꯔꯣ
ꯑꯁ ꯈꯪꯗꯤ ꯑꯩꯅ ꯊꯣꯡꯕ ꯅꯠꯇꯦ ꯀꯥꯡꯁꯣꯏ ꯀꯥꯡꯁꯣꯏ ꯅꯠꯇꯦ ꯆꯝꯐꯨ
ꯑꯣ ꯆꯞ ꯐꯣꯟ ꯃꯥꯥꯛꯇ
ꯎ ꯆꯝꯐꯨꯠꯀ ꯀꯔꯤ ꯃꯅꯥꯅꯣ ꯑ ꯃꯔꯣꯔꯨꯞ ꯃꯦꯠꯄꯗꯣ ꯃꯅꯥ ꯀ ꯃꯦꯠꯂꯦꯕ
ꯑꯣ
ꯍꯨꯝꯐꯨꯁꯨ ꯑꯅꯤꯅꯦ ꯑꯁꯤ
ꯎꯝ ꯑꯥ ꯃꯃꯤꯡꯗꯣ ꯈꯪꯗꯦ ꯑꯩꯁꯦ
ꯍꯣꯏ ꯍꯣꯏ
ꯑꯗꯨꯒꯤ ꯃꯅꯥꯁꯨ ꯀꯣ ꯎ ꯆꯝꯐꯨ ꯇꯧꯕꯤꯌꯦ ꯑꯗꯨꯒ ꯌꯦꯔꯨꯝ ꯌꯦꯔꯨꯝꯒꯤ ꯁꯤꯡꯖꯨ ꯑꯦ ꯁꯤꯡꯖꯨ ꯍꯥꯏꯌꯦ ꯃꯦꯠꯄꯁꯨ ꯊꯧꯕꯤ
ꯑ ꯑꯁ ꯑꯗꯨꯗꯤ ꯍꯥꯎꯒꯅꯤꯅꯦ ꯆꯥꯅꯤꯡꯉꯦ ꯑꯁ ꯆꯥꯛ ꯂꯥꯝꯈ꯭ꯔꯦ ꯐꯣꯟ ꯐꯣꯟ ꯇꯧꯃꯟꯕꯤꯈꯤ ꯆꯥꯛ ꯂꯥꯡꯈ꯭ꯔꯦꯁꯨ ꯋꯥꯔꯤ ꯁꯥꯃꯟꯕꯤ
ꯑꯣ ꯋꯥꯔꯤ ꯁꯝꯍꯜꯂꯁꯨ ꯎꯝ ꯋꯥꯏꯑꯀꯣ
ꯍ ꯍꯧꯖꯤꯛ ꯆꯥꯛ ꯆꯥꯕꯗꯤ ꯐꯔꯛ ꯇꯥꯔꯅꯤ ꯆꯥꯛ ꯌꯦꯟꯖꯥꯡꯁꯨ ꯂꯩꯇ꯭ꯔꯦ ꯆꯥꯅꯤꯡꯕꯁꯨ ꯀ ꯂꯩꯇꯦ
ꯆꯥꯒꯅꯨ ꯅꯨꯡꯗꯥꯡꯗ ꯌꯥꯝ ꯌꯥꯝ ꯆꯥꯔꯒ ꯇꯨꯝꯕꯗꯣ ꯐꯠꯇꯍꯥ
ꯑꯣ
ꯑꯗꯨꯕꯨ ꯑꯩꯗꯤ ꯆꯥꯏꯌꯦꯀꯣ
ꯑꯥ ꯆꯥꯒꯅꯤ ꯅꯪꯗꯤ ꯍꯣꯏ ꯈꯪꯉ ꯑꯣꯏ ꯑꯣꯏꯔꯅꯤꯀꯣ ꯅꯪ
ꯍꯥ
ꯅꯪ ꯌꯥꯝ ꯅꯣꯏꯔꯅꯤ ꯑꯗꯨꯗꯤ
ꯅꯣꯏꯔꯣꯏ
ꯅꯣꯏꯔꯅꯤ ꯅꯣꯏꯔꯒꯅꯤ ꯅꯪ
ꯑꯣ ꯅꯣꯏꯅꯤꯡꯗꯦ ꯑꯩꯗꯤ ꯅꯣꯏ ꯃꯤꯒꯦ ꯍꯔꯁꯨꯠ ꯆꯥꯛ ꯈꯤꯇꯪ ꯆꯥꯔꯁꯨ ꯌꯥꯗꯣ
ꯑꯩꯒꯤ ꯄꯨꯛ ꯊꯅꯕ ꯆꯥꯕꯅꯦꯕ
ꯎꯝ ꯎꯝ ꯎꯝ ꯎꯝ ꯌꯨꯝꯗ ꯀꯔꯤ ꯀꯔꯤꯛ ꯍꯧꯖꯤꯛꯀꯥꯟꯗꯤ ꯀꯔꯤ ꯀꯔꯤ ꯊꯕꯛ ꯆꯠꯄ꯭ꯔꯣ ꯌꯨꯝꯗ ꯑꯗꯨꯝ ꯂꯩꯕ꯭ꯔꯣ ꯅꯠꯇ꯭ꯔꯒ ꯀꯔꯤ ꯀꯔꯤ ꯊꯕꯛ ꯇꯧꯔ ꯂꯩꯕ꯭ꯔꯣ
ꯌꯨꯝꯗ ꯑꯗꯨꯝ ꯂꯩꯅꯤꯅ ꯌꯨꯝ ꯁꯪꯕ ꯍꯥꯏꯕꯁꯦ ꯐꯖꯅ ꯁꯥꯡꯉꯒ ꯂꯩꯒꯅꯤ
ꯀꯩꯅꯩꯅꯣ
ꯑꯩꯒꯤ ꯍꯨꯏꯗ ꯑꯃꯨꯛ ꯁꯅꯥꯅꯤꯡꯈ꯭ꯔꯦ
ꯑꯣ ꯅꯪꯁꯦ ꯌꯥꯝ ꯐꯒꯗꯧꯕ ꯃꯥꯜꯂꯦ ꯑꯗꯨꯝ ꯅꯣꯛꯏ ꯁꯥꯎꯒꯗꯧꯕ ꯃꯥꯟꯗꯦ
ꯏꯁ ꯌꯥꯝ ꯁꯥꯎ ꯀꯥꯟꯄꯅꯤꯗ ꯌꯥꯝ ꯁꯥꯎꯒꯟꯕ ꯌꯥꯝ ꯅꯣꯛꯒꯟꯕ ꯍꯥꯏꯁꯤꯅꯤ
ꯌꯥꯝ ꯑꯗꯨꯝ ꯅꯣꯛꯈ꯭ꯔ ꯂꯩꯕ ꯃꯥꯜꯂꯦ ꯆꯩꯔꯁꯨ ꯅꯪꯗꯤ ꯅꯣꯛꯀꯗꯕ ꯃꯥꯂꯦꯗ
ꯌꯥꯝ ꯐꯩꯗ ꯅꯪꯁꯨ ꯌꯥꯝ ꯐꯩ
ꯅꯪꯒꯤ ꯀꯩꯅꯣ ꯇꯨꯝꯅꯤꯡꯕꯨꯒꯤꯔꯣ ꯀꯔꯤ ꯇꯧ ꯑ ꯌꯥꯝ ꯇꯟꯕꯒꯤꯔꯥ ꯎ ꯅꯪꯒꯤ ꯈꯣꯟꯖꯦꯜꯗꯣ ꯈꯤꯇꯪ ꯈꯤꯇꯪ ꯍꯧꯖꯤꯛꯁꯤ
ꯐꯣꯟꯟꯅꯅꯦꯕ ꯑꯩꯗꯤ ꯀꯟꯅ ꯉꯥꯡꯕꯅꯦ ꯍꯥꯏꯈꯣꯀꯣ ꯑꯩ ꯑꯦꯗꯖꯁ ꯇꯧꯒꯦ ꯑꯃꯂꯛ ꯄꯥꯏꯌꯨ ꯇꯥꯏꯀꯣ
ꯑꯣ ꯇꯌꯦ ꯇꯌꯦ
ꯑꯦꯗꯖꯁ ꯇꯧꯒꯦ ꯑꯩ ꯁꯦꯝꯒꯦ ꯀꯃꯥꯏꯅ ꯌꯥꯝ ꯅꯤꯡ ꯌꯥꯝ ꯇꯥꯕ
ꯄꯨꯡ ꯀꯌꯥꯗ ꯍꯧꯒꯦ ꯄꯨꯔꯣꯑꯣ ꯅꯪ
ꯑꯩꯒꯤ ꯊꯦꯡ ꯍꯧꯒꯠꯂꯑꯦ
ꯇꯔꯥ
ꯊꯦꯡꯅ ꯍꯧꯒꯠꯂꯦꯕ
ꯑꯗꯨ ꯄꯨꯡꯗꯤ ꯌꯥꯗ
ꯄꯨꯡ ꯇꯔꯥꯕꯨꯝꯗ
ꯑꯣ ꯐꯟꯇ꯭ꯔꯥ ꯊꯦꯉꯤꯍꯦ ꯊꯦꯦꯡꯃꯂꯤꯦ ꯑꯗꯨꯗꯤ
ꯊꯦꯡꯅꯁꯨ ꯎꯄꯥꯏ ꯂꯩꯇꯦ ꯇꯨꯝꯅꯤꯡꯕꯗꯣ ꯊꯦꯡꯅ ꯇꯨꯝꯕꯅꯤꯅꯀꯣ ꯀꯒꯄ ꯇꯥꯕ ꯅꯪꯗꯤ
ꯄꯨꯡ ꯇꯔꯥ ꯍꯥꯏꯔꯤꯁꯤ ꯍꯣ ꯑꯩ ꯑꯩꯗꯤ ꯎꯝ ꯑꯩꯒꯤ ꯌꯨꯝꯗ ꯂꯩꯇꯕꯤꯗ ꯀꯣꯏꯔꯒ ꯏꯆꯦꯒꯤ ꯌꯨꯝꯗ ꯂꯩꯕ ꯑꯗꯨ ꯃꯇꯝꯅꯤ
ꯌꯥꯍꯧ ꯌꯥꯝ ꯉꯜꯂꯦꯅꯦ ꯅꯪꯗꯤ
ꯉꯥꯜꯂꯦ ꯈꯔ ꯈꯨꯟꯗ ꯂꯩꯅꯤꯅ ꯎꯄꯥꯏ ꯂꯩꯇꯦ ꯍꯥ
ꯃꯍꯧꯁꯥꯅ ꯄꯨꯡ ꯀꯌꯥ ꯀꯌꯥꯗꯣ ꯍꯧꯒꯠꯀꯦ ꯅꯤꯡꯇꯤꯒꯤ ꯅꯪ
ꯎꯝ ꯀꯩꯅꯣ ꯏꯝꯐꯥꯜꯗ ꯂꯩꯔꯀꯥꯟꯔꯗꯤꯀꯣ ꯊꯦꯡꯉꯦ ꯑꯩꯁꯦ
ꯑꯣ ꯈꯨꯟꯗ ꯂꯩꯕꯗ ꯃꯔꯝ ꯃꯣꯛꯄ ꯁꯥꯕ
ꯑꯗꯨꯒ ꯌꯨꯝꯗ ꯂꯥꯛꯑꯒꯅ ꯈꯔ ꯉꯜꯂꯦ
ꯅꯪꯒꯤꯁꯦ ꯈꯨꯟꯗ ꯂꯩꯕ ꯀꯥꯟꯗ ꯃꯔꯝ ꯃꯣꯛꯄ ꯁꯥꯕꯅꯦꯕꯀꯣ
ꯑ ꯎꯝ ꯑꯗꯨꯗꯗꯤ ꯊꯕꯛ ꯊꯕꯛꯇꯨ ꯃꯣꯔꯅꯤꯡꯗ ꯌꯥꯝ ꯉꯟꯅ ꯍꯧꯒꯠꯂꯛꯈ꯭ꯔꯤ ꯊꯕꯛ ꯇꯧꯕꯤꯔꯣ
ꯆꯨꯝꯃꯦꯅꯦ ꯆꯨꯝꯃꯦꯅꯦ ꯁꯤꯡꯉꯦ ꯅꯪꯁꯨ ꯍꯥꯏꯐꯦꯠꯇꯗꯤ ꯁꯤꯡꯉꯦ ꯄꯪꯕ꯭ꯔꯥ ꯍꯥꯏꯔꯒ
ꯅꯠꯇꯦ ꯍꯧꯖꯤꯛꯅ ꯅꯪꯒꯤ ꯃꯈꯣꯟꯗ ꯂꯦꯝꯅ ꯊꯥꯈ꯭ꯔꯦ ꯉꯁꯥꯏ ꯅ ꯈꯔ ꯐꯌꯦ
ꯇꯥꯔꯕ ꯍꯧꯖꯤꯛꯇꯦ
ꯇꯥꯔꯁꯨꯦ ꯇꯥꯇꯕꯨ ꯁꯥꯔ ꯂꯩꯒꯦꯔ
ꯑꯩꯒꯤ ꯐꯣꯟꯁꯦ ꯑꯁꯁꯤꯡ ꯊꯨꯒꯥꯏꯈ꯭ꯔꯅꯤ ꯁꯥꯎꯈ꯭ꯔꯦ
ꯊꯨꯒꯥꯏꯈ꯭ꯔꯣ ꯊꯨꯒꯥꯏꯔꯒ ꯑꯃꯨꯛ
ꯉꯥꯏꯈꯣꯀꯣ ꯑꯗꯨꯗꯤ ꯑꯩ ꯑꯃꯅ ꯑꯦꯗꯖꯁ ꯇꯧꯒꯦꯀꯣ ꯑꯃ ꯄꯥꯏꯑꯀꯣ
ꯍꯧꯖꯤꯛꯗꯣ ꯈꯔ ꯀꯜꯂꯦꯕ ꯌꯥꯏ
ꯑꯃꯛ ꯄꯥꯏꯌꯛ ꯑꯩ ꯑꯦꯗꯖꯁ ꯇꯧꯒꯦ ꯇꯥꯔꯕꯣ ꯇꯔꯕꯍ ꯃꯤꯁ ꯇꯥꯔꯕꯣ ꯃꯤꯁ ꯍꯜꯂꯣ ꯇꯥꯕ꯭ꯔꯎꯨ